ꯍꯂꯣ ꯍꯜꯂꯣ ꯇꯥꯔꯕꯣ ꯍꯦꯜꯂꯣ
ꯍꯜꯂꯣ ꯇꯔꯕꯣ
ꯍꯜꯂꯣ ꯍꯜꯂꯣ ꯍꯜꯂꯣ ꯇꯥꯔꯕꯣ ꯇꯥꯔꯦ ꯇꯥꯔꯦ
ꯇꯥꯔꯦ ꯇꯥꯔꯦ
ꯍꯣꯏ ꯉꯁꯤ ꯑꯃꯨꯛ ꯐꯣꯟ ꯇꯧꯔꯛꯑꯦ ꯅꯪꯉꯣꯟꯗ ꯑꯣ ꯑꯩ ꯉꯁꯤꯁꯦ ꯑꯩꯈꯣꯏ ꯑꯉꯥꯡ ꯑꯃꯒꯤ ꯑꯉꯥꯡ ꯑꯃꯒꯤ ꯀꯩꯅꯣ ꯇꯧꯒꯗꯕ ꯍꯥꯏꯗꯤ ꯑꯦꯛꯖꯥꯝ ꯑꯃ ꯁꯨꯝ ꯊꯥꯒꯗꯕꯗ ꯃꯣꯏꯒꯤ ꯑꯦ ꯁꯦꯗ ꯂꯝꯆꯠ ꯁꯥꯆꯠꯂꯅ ꯑꯃ ꯌꯥꯎꯕ ꯑꯗꯨꯗꯣ
ꯑꯥ
ꯃꯔꯝꯗ ꯈꯔ ꯀꯩꯅ ꯑꯩꯈꯣꯏꯒꯤ ꯃꯅꯤꯄꯨꯔꯒꯤ ꯂꯝꯡꯆꯠ ꯁꯥꯖꯠꯁꯤ ꯃꯔꯝꯗ ꯈꯔ ꯇꯦꯟꯇꯛꯅ ꯍꯥꯏ ꯇꯥꯔꯦ ꯃꯤꯅꯤꯠ ꯇꯧꯔꯤ ꯀꯃꯥꯏ ꯀꯃꯥꯏ ꯇꯧꯔꯤꯒꯦꯅ
ꯀꯩ ꯃꯇꯥꯡꯒꯤꯅꯣ ꯃꯄꯨꯡ ꯑꯣꯏꯕ ꯇꯣꯄꯤꯛꯇꯣ ꯀꯩ ꯑꯣꯏꯗꯣꯏꯅꯣ ꯂꯝꯆꯠ ꯁꯥꯖꯠ ꯍꯥꯏꯁꯦ ꯃꯤꯒꯤ ꯂꯝꯆꯠ ꯁꯥꯖꯠꯂ ꯅꯠꯇ꯭ꯔꯒ ꯀꯃꯥꯏ
ꯃꯍꯩꯔꯣꯏꯒꯤ ꯃꯍꯩꯔꯣꯏꯒꯤ ꯈꯨꯟꯅꯥꯏꯗ ꯂꯝꯆꯠ ꯁꯥꯖꯠꯅ ꯂꯧꯔꯤꯕ ꯊꯧꯗꯥꯡ ꯍꯥꯏꯇꯥꯔꯦ ꯑꯗꯨ ꯃꯔꯝꯗ ꯍꯥꯏꯐꯦꯠ ꯁꯨꯝ ꯆꯥꯎꯧꯔꯥꯛꯄ ꯑꯃꯔꯣꯝꯗ ꯈꯪꯕꯣ ꯍꯥꯏꯐꯦꯠ ꯍꯥꯏꯕꯤꯔꯛꯑꯣꯅꯤ
ꯑꯣ ꯑꯦꯁꯦ ꯑꯃ ꯏꯕ ꯀꯥꯟꯁꯤꯗ ꯃꯥꯒꯤ ꯏꯂꯤꯃꯦꯟ ꯈꯔꯕꯨꯗꯤ ꯆꯪꯕꯅꯦꯕꯀꯣ
ꯑ
ꯏꯂꯤꯃꯦꯟ ꯑꯍꯨꯝꯕꯨꯗꯤ ꯆꯪꯕꯅꯦ ꯍꯥꯏꯕꯗꯤ ꯑꯦꯁꯤ ꯑꯃ ꯏꯔꯛ ꯍꯥꯏꯖꯦ ꯋ ꯃꯥꯒꯤ ꯋꯥꯍꯩ ꯇꯣ ꯑꯃꯗꯤ ꯂꯩꯇꯕ ꯌꯥꯗꯦꯅꯦꯗ ꯑꯗꯤ ꯑꯩꯏꯅꯦ ꯑꯩꯅ ꯅꯪꯅ ꯅꯪꯅ ꯍꯥꯏꯁꯦ ꯎꯝ ꯁꯃꯥꯖꯅ ꯁꯃꯥꯖꯇ ꯃꯍꯩꯔꯣꯏꯁꯤꯡꯅ ꯂꯧꯔꯤꯕ ꯊꯧꯗꯥꯡ ꯍꯥꯏꯕꯅꯦꯕ
ꯑꯦ ꯅꯠꯇꯦ ꯁꯃꯥ ꯍꯣꯏ ꯁꯃꯥꯖꯇ ꯃꯍꯩꯔꯣꯏꯁꯤꯡꯒꯤ ꯂꯝꯆꯠ ꯁꯥꯖꯠꯇꯣ ꯑꯗꯨꯗꯅ ꯂꯧꯔꯤꯕ ꯊꯧꯗꯥꯡꯅꯦꯕ
ꯃꯍꯩꯔꯣꯏꯁꯤꯡ
ꯃꯔꯨ ꯑꯣꯏꯅ ꯑꯣ ꯑꯗꯨ ꯍꯥꯏ ꯑꯦꯕꯤꯌꯨ
ꯍꯥꯏꯔꯛꯑꯣꯅꯦꯅꯪ
ꯑꯗ ꯑꯗꯨꯝ ꯑꯅꯟ ꯑꯦꯅ ꯍꯥꯏꯁꯩ ꯍꯥꯏꯗꯤ ꯍꯧꯖꯤꯛꯀꯤ ꯎꯃꯝ ꯏꯝꯝ ꯃꯔꯨ ꯑꯣꯢꯅ ꯍꯧꯖꯤꯛꯇ ꯍꯧꯖꯤꯛꯀꯤꯁꯤꯗ ꯍꯥꯏꯗꯣꯏꯁꯦ ꯍꯥꯏꯗꯤ ꯂꯝꯆꯠ ꯁꯥꯖꯠꯇ ꯁꯥꯇ꯭ꯔꯗ ꯌꯥꯎꯔꯤꯕ ꯍꯥꯏꯗꯤ ꯃꯣꯏꯒꯤ ꯀꯩ ꯍꯥꯏꯇꯥꯥꯔꯦ ꯑꯗꯨ ꯑꯗꯨꯒꯨꯝꯕꯒꯤ ꯃꯑꯣꯡꯗ ꯍꯥꯏꯇꯥꯔꯦ ꯑꯗꯨꯗ ꯑꯣꯏꯅ ꯍꯥꯏꯕꯤꯌꯣꯕ
ꯎꯝ ꯍꯣꯏ ꯑꯥ ꯃꯇꯝꯒꯤ ꯍꯣꯡꯂꯛꯂꯤꯕꯤ ꯏꯆꯦꯜꯁꯤꯒ ꯂꯣꯏꯅꯅ ꯃꯤ ꯃꯤꯄꯨꯝ ꯈꯨꯗꯤꯡꯃꯛꯁꯦ ꯂꯣꯏꯅꯃꯛ ꯍꯣꯡꯉꯛꯉꯤꯗꯅ ꯍꯥꯏꯗꯤ ꯃꯃꯥꯡꯉꯩꯗ ꯂꯩꯔꯝꯕ ꯁꯥꯇ꯭ꯔꯒꯤ ꯃꯑꯣꯡ ꯑꯗꯒꯤ ꯑꯩꯈꯣꯏꯅ ꯑꯉꯥꯡ ꯑꯣꯏꯔꯤꯉꯩ ꯅꯠꯇꯅ ꯑꯩꯈꯣꯏꯅ ꯋꯥꯔꯤꯗꯒꯤꯕꯨꯗꯤ ꯇꯥꯖꯕꯅꯤ ꯑꯩꯈꯣꯏꯒꯤ ꯑ ꯏꯄꯨꯁꯤꯡ ꯑꯗꯒꯤ ꯑꯩꯈꯣꯏꯒꯤ ꯐꯣꯔ ꯐꯥꯗꯔꯁꯤꯡꯅ ꯂꯤꯕꯗ ꯀꯣ ꯃꯣꯏꯅ ꯂꯥꯏꯔꯤꯛ ꯇꯝꯃꯛꯄꯁꯦ ꯑꯉꯥꯡ ꯑꯣꯏꯔꯤꯉꯩ ꯃꯇꯝꯗ ꯑꯣꯖꯥꯅꯥꯁꯤ ꯌꯥꯝꯅ ꯀꯤꯅꯥ ꯍꯪꯉꯣꯏꯅ ꯀꯩꯅꯤꯥ ꯑꯣꯖꯥ ꯒꯨꯔꯨ ꯁꯦ ꯑꯣꯖꯥꯁꯤꯡ ꯃꯣꯏꯅ ꯏꯁꯣꯔꯃꯛꯅꯤ ꯈꯜꯂꯒ ꯇꯝꯃꯛꯑꯦꯒꯗꯤ ꯍꯥꯏ ꯍꯥꯏꯗꯤ ꯌꯥꯝ ꯀꯤ ꯍꯪꯉꯣꯏꯅꯥ ꯆꯠꯂꯦꯍꯥꯌꯦ ꯑꯗꯣ ꯍꯧꯖꯤꯛ ꯃꯇꯝꯒꯤꯁꯤꯗ ꯑꯃꯨꯛ ꯅꯩꯅꯕ ꯀꯥꯟꯁꯤꯗꯗꯤ ꯑꯉꯥꯡꯁꯤꯡ ꯃꯍꯩꯔꯣꯏꯁꯤꯡꯁꯦ ꯑꯣꯖꯥꯒ ꯌꯥꯝꯅ ꯐ꯭ꯔꯦꯟꯂꯤ ꯑꯣꯏꯅ ꯂꯣꯏꯅꯕꯁꯨ ꯌꯥꯎꯋꯦ ꯑꯗꯒꯤ ꯑꯣꯖꯥ ꯁꯤꯡꯗ ꯑꯣꯖꯥꯅ ꯋꯥꯍꯩ ꯑꯃ ꯍꯥꯏꯔꯛꯄꯗ ꯑꯣꯖꯥꯗꯨꯒꯤ ꯃꯊꯛꯇ ꯆꯤꯟꯊꯛ ꯆꯤꯟꯊꯛꯇꯒ ꯈꯨꯝꯕ ꯑꯗꯒꯤ ꯃꯇꯝ ꯑꯃ ꯑꯩꯈꯣꯏꯒꯤ ꯎꯝ ꯒ꯭ꯔꯥꯟꯐꯥꯗꯔ ꯑꯣꯏ ꯃꯇꯝꯒꯤꯗꯨꯅ ꯑꯍꯝ ꯑꯣꯖꯥꯗ ꯐꯥꯎꯕ ꯑꯣꯖꯥ ꯋꯥꯍꯩ ꯑꯃ ꯍꯥꯏꯔꯛꯄꯗ ꯑ-ꯈꯨꯝꯕ ꯉꯝꯖꯗꯕ ꯍꯥꯏꯗꯤ ꯑꯣꯖꯥ ꯑꯣꯖꯥꯒꯤ ꯋꯥꯍꯩꯗ ꯌꯥꯝ ꯑꯣꯖꯥ ꯕꯨ ꯌꯥꯝꯅ ꯀꯤꯅ ꯆꯠꯆꯕ ꯑꯗꯨꯒ ꯍꯧꯖꯤꯛꯀꯤ ꯃꯇꯝꯖꯤꯅ ꯑꯃꯨꯛ ꯑꯣꯖꯥꯖꯦ ꯀꯩꯍꯥꯏꯅꯤ ꯑ ꯑꯗꯨꯝ ꯏꯃꯥꯟꯅꯕ ꯑꯃ ꯑꯣꯏꯅ ꯈꯟꯕꯒꯤꯔꯥ ꯅꯠ ꯇ꯭ꯔꯒ ꯃꯇꯝꯒꯤ ꯍꯣꯡꯂꯛꯂꯤꯕꯖꯤꯗꯩꯖꯤꯗ ꯗꯤꯁꯤꯄ꯭ꯂꯤꯟ ꯀꯥꯏꯔꯛꯄꯅꯔ ꯈꯪꯗꯦ ꯑꯣꯖꯥꯖꯦ ꯑꯣꯖꯥꯅ ꯋꯥ ꯑꯃ ꯈꯤꯇꯪ ꯍꯦꯛ ꯑꯩꯒꯤ ꯐꯅꯕ ꯑꯃ ꯍꯥꯏꯕ ꯀꯥꯟꯖꯤꯗ ꯑ ꯃꯣ ꯁꯥꯇ꯭ꯔꯖꯤꯡꯖꯤꯅ ꯑꯣꯟꯈꯠꯂꯒ ꯉꯥꯡꯕ ꯁꯛꯄ ꯑꯗꯒꯤ ꯑꯣꯖꯥꯗ ꯃꯆꯤꯟ ꯈꯨꯝꯕ ꯃꯌꯥꯝ ꯑꯃ ꯊꯦꯡꯅꯔꯦ ꯍꯥꯏꯇꯥꯔꯦ ꯍꯧꯖꯤꯛ ꯃꯇꯝꯖꯤꯗꯩꯗ ꯍꯥꯏꯔꯀꯥꯟꯗ ꯑꯗꯣ ꯁꯤꯖꯦ ꯀꯩꯗꯒꯤ ꯊꯣꯛꯂꯏꯅꯣ ꯍꯥꯏ ꯀꯥꯟ ꯁꯤꯗ ꯑꯩꯅ ꯁꯨꯝ ꯑꯩꯒꯤ ꯑꯣꯏꯕ ꯚꯋ꯭ꯌꯨꯗ ꯍꯥꯏ ꯀꯥꯟꯗꯗꯤ ꯃꯇꯝ ꯍꯣꯡꯂꯛꯂꯤꯕ ꯈꯣꯡ ꯆꯠꯁꯤꯅꯅꯦꯕ ꯍꯥꯏꯗꯤ ꯃꯇꯝꯁꯤꯗꯩꯁꯤꯗ ꯁꯣꯁꯤꯜ ꯃꯦꯗꯤꯌꯥ ꯁꯦ ꯌꯥꯝ ꯀꯟꯅ ꯆꯠꯅꯔꯦ ꯑꯗꯨꯒ ꯑꯩꯒꯤ ꯑꯈꯣꯏꯒꯤ ꯏꯄꯥ ꯏꯄꯨꯁꯤꯡꯒꯤ ꯃꯇꯝꯗꯨꯗꯗꯤ ꯑ ꯐꯣꯟ ꯍꯥꯏꯖꯤ ꯀꯩꯅꯣ ꯂꯩꯇꯦꯗꯅ ꯐꯣꯟ ꯍꯥꯏꯁꯤꯇꯕꯨ ꯊꯤꯕꯤꯖꯦ ꯑꯩꯒꯤ ꯈꯨꯠ ꯗ ꯈꯨꯕꯥꯛ ꯃꯅꯨꯡꯗ ꯂꯩꯕꯒꯨꯝꯕꯅꯤ ꯑꯗꯨꯅ ꯑꯅꯧ ꯑꯅꯧꯕ ꯃꯈꯜ ꯃꯈꯜ ꯃꯌꯥꯝ ꯑꯃ ꯐꯠꯇꯕ ꯑꯣꯔ ꯑꯐꯕ ꯑꯣꯏꯕ ꯌꯥꯏ ꯑꯣꯔ ꯐꯠꯇꯕ ꯑꯣꯏꯕ ꯌꯥꯏ ꯁꯥꯇ꯭ꯔꯁꯤꯡꯅ ꯇꯝꯕ ꯌꯥꯕ ꯇꯝꯕ ꯌꯥꯗꯕ ꯃꯌꯥꯝ ꯑꯃ ꯂꯩ ꯑꯗꯣ ꯐꯠꯇꯕꯅ ꯍꯦꯟꯅ ꯌꯥꯝꯅ ꯈꯪꯕ ꯍꯦꯟ ꯕꯅꯔ ꯅꯠꯇ꯭ꯔꯒ ꯑ ꯑꯥ ꯈꯪꯗꯦ ꯀꯥ ꯍꯦꯟꯅ ꯃꯣꯏꯅ ꯑꯣꯖꯥ ꯖꯦ ꯐꯠꯇꯅ ꯂꯧꯔꯛꯄꯒꯤꯔꯥ ꯑ ꯑꯗꯨꯏꯔ ꯈꯪꯗꯦ ꯑꯣꯖꯥꯗ ꯃꯆꯤꯟ ꯃꯈꯥꯕ ꯀꯥ ꯍꯦꯟꯅ ꯈꯨꯝꯕ ꯌꯥꯝꯅ ꯈꯦꯠꯅꯕ ꯑꯃꯗꯤ ꯂꯩꯌꯦ ꯁꯥꯇ꯭ꯔ ꯑꯣꯖꯥꯒ ꯑꯗꯒꯤ ꯃꯃꯥꯡꯉꯩ ꯗ ꯂꯩꯔꯝꯕ ꯑ ꯑꯣꯖꯥꯒꯤ ꯑꯝ ꯑꯣꯖꯥꯒꯤ ꯈꯨꯇꯥꯛ ꯑꯗꯒꯤ ꯑꯉꯥꯡꯁꯤꯡꯅ ꯀ꯭ꯂꯥꯁ ꯌꯥꯎꯕꯒꯤ ꯆꯥꯡ ꯑꯉꯥꯡ ꯊꯥꯏꯅꯗꯤ ꯑꯉꯥꯡ ꯑꯣꯏꯔꯤꯉꯩꯒꯤ ꯁ꯭ꯀꯨꯜ ꯆꯠꯄ ꯃꯇꯝꯗꯒ ꯑ ꯈꯣꯡꯅꯒ ꯆꯠꯇꯅ ꯂꯝ ꯀꯤꯂꯣꯃꯤꯇꯔ ꯑꯃ ꯃꯈꯥꯏ ꯈꯔ ꯑꯗꯨꯝ ꯍꯦꯟꯅ ꯂꯥꯞ ꯄꯒꯖꯨ ꯑꯉꯥꯡꯒꯩꯖꯦ ꯗꯨꯝ ꯈꯣꯡꯅꯒ ꯆꯠꯂꯝꯃꯦꯅ ꯒꯗꯤ ꯍꯥꯏ ꯋꯥꯔꯤꯗꯒ ꯑꯈꯣꯏ ꯑꯣꯏꯅꯀꯣ ꯈꯣꯄꯥ ꯍꯣꯏꯅꯒ ꯑꯗꯨꯝ ꯇꯨꯔꯦꯟ ꯂꯥꯟꯊꯣꯛꯄꯒ ꯉꯝꯗꯗꯅꯒ ꯗ꯭ꯔꯦꯁꯀ ꯍꯣꯡꯗꯣꯛꯑꯒ ꯑꯃꯨ ꯑꯃꯨꯛ ꯆꯠꯄꯒ ꯌꯥꯎꯋꯦꯒꯁꯨ ꯌꯥꯝ ꯂꯤ ꯑꯗꯣ ꯍꯧꯖꯤꯛ ꯃꯇꯝꯒꯤ ꯑꯉꯥꯡꯁꯤꯡꯅ ꯁ꯭ꯀꯨꯜ ꯆꯠꯄ ꯀꯥꯟꯁꯤꯗꯗꯤ ꯃꯇꯝꯒꯤ ꯆꯥꯎꯈꯠꯂꯛꯄꯒꯤ ꯃꯇꯨꯡ ꯏ ꯃꯇꯨꯡꯏꯟꯅ ꯃꯈꯜ ꯃꯈꯜꯒꯤ ꯒꯥꯔꯤ ꯑꯗꯒꯤ ꯚꯦꯟ ꯅꯨꯡ ꯀꯌꯥ ꯑꯃ ꯊꯣꯛꯑꯦ ꯑꯗꯒꯤ ꯍꯧꯖꯤꯛꯄꯨꯗꯤ ꯃꯔꯥꯡ ꯀꯥꯏꯅ ꯄꯦꯁꯦꯟꯖꯔ ꯄꯦꯁꯦꯟꯖꯔ ꯑꯣꯇꯣꯒꯨꯝꯕ ꯑꯗꯒꯤ ꯕꯁ ꯐꯥꯎꯕ ꯆꯦꯜꯜꯂꯤꯗꯅ ꯂꯝ ꯐꯅꯌꯥꯝ ꯂꯥꯞꯄ ꯑꯣꯏꯔꯁꯨ ꯃꯤꯅꯤꯠ ꯑꯃꯒꯤ ꯃꯇꯨꯡꯗ ꯑꯗꯨꯝ ꯌꯧꯕ ꯉꯝꯃꯦꯕ
ꯑ ꯃꯥꯅꯦ ꯃꯥꯅꯦ
ꯑꯗꯨꯅ ꯁꯥꯇ꯭ꯔꯁꯤꯡꯁꯦ ꯌꯥꯝꯅ ꯇꯟꯕꯁꯨ ꯍꯦꯟꯒꯠꯂꯦ ꯍꯥꯏ ꯇꯔꯦ ꯃꯃꯥꯡꯉꯩꯗꯗꯤ ꯍꯣꯠꯅꯔꯛꯑꯦ ꯁꯥꯇ꯭ꯔꯁꯦ ꯂꯥꯏꯔꯤꯛꯇꯕꯨ ꯑꯣꯏꯔꯣ ꯑꯗꯣ ꯍꯧꯖꯤꯛ ꯃꯇꯝꯒꯤ ꯆꯥꯎꯈꯠꯂꯛꯄꯑꯕ ꯍꯥꯏꯗ꯭ꯔꯥ ꯍꯣꯏ ꯏꯁꯥꯒꯤ ꯂꯣꯟ ꯈꯛꯇ ꯅꯠꯇꯅ ꯑꯇꯣꯞꯄ ꯂꯣꯟ ꯃꯌꯥꯝꯕꯨꯗꯤ ꯍꯩꯕ ꯉꯝꯃꯦ ꯁꯥꯇ꯭ꯔꯁꯤꯡꯁꯦ ꯑꯗꯨꯝ ꯑꯣꯏꯅꯃꯛ ꯑꯩꯈꯣꯏꯒꯤ ꯑ ꯀꯩ ꯍꯥꯏꯅꯤ ꯏꯁꯇꯗꯤ ꯂꯥꯏꯔꯤꯛ ꯇꯝꯕꯒꯤ ꯂꯥꯏꯔꯤꯛ ꯂꯥꯏꯔꯤꯛ ꯄꯥꯕꯒꯤ ꯆꯥꯡꯁꯨ ꯌꯥꯝ ꯍꯟꯊꯔꯦ ꯍꯧꯖꯤꯛ ꯃꯇꯝꯁꯦ ꯊꯥꯏꯅꯒ ꯌꯦꯡꯅꯔꯨꯕ ꯀꯥꯟꯗꯗꯤ ꯑꯗꯣ ꯂꯥꯏꯔꯤꯛ ꯍꯩꯕꯒꯤ ꯆꯥꯡ ꯍꯦꯟꯒꯠꯂꯛꯄꯅꯤꯕꯨꯗꯤ ꯍꯥꯏꯗꯣꯏꯅꯦ ꯑꯗꯨ ꯑꯣꯏꯔꯒꯁꯨ ꯀꯥ ꯍꯦꯟꯅ ꯍꯩꯕ ꯁꯥꯇ꯭ꯔꯗꯤ ꯍꯧꯖꯤꯛ ꯃꯇꯝꯗ ꯂꯩꯔꯛꯇ꯭ꯔꯦ ꯍꯥꯏꯇꯥꯔꯦ
ꯃꯥꯅꯤ ꯃꯥꯅꯤ ꯑꯣ ꯑꯗꯨ ꯑꯗꯨꯃ ꯍꯣꯏꯣꯏ ꯑꯗꯨꯃ ꯍꯥꯏꯐꯦꯠꯇ ꯃꯥꯏꯅꯁ ꯀꯩꯅꯣ ꯇꯧꯔꯒ ꯍꯥꯏꯐꯦꯠꯇꯪ ꯑꯗꯨꯝꯃ ꯌꯥꯔꯅꯤ ꯑꯗꯨ ꯃꯇꯥꯡꯗꯣ ꯉꯁꯥꯏꯒꯤ ꯏ ꯑꯃ ꯏꯕꯗ ꯍꯥꯏꯗꯤ ꯆꯪꯉꯦ ꯍꯥꯏꯕꯗꯣ ꯑꯗꯨꯗꯨꯃꯒ ꯍꯥꯏꯐꯦꯠ ꯍꯥꯏꯕꯤꯔꯝꯃ ꯍꯥꯏꯗꯤ ꯑꯉꯥꯡꯗꯨꯅ ꯏꯖꯕꯗ ꯍꯥꯏꯐꯦꯠꯇꯪ ꯈꯪꯅꯕꯀꯣ
ꯑꯣ ꯏꯁꯩ ꯑꯃ ꯏꯕ ꯃꯇꯝꯁꯤꯗ ꯑꯍꯥꯟꯕꯗ ꯆꯪꯉꯤꯁꯦ ꯋꯥꯍꯧꯗꯣꯡꯅꯦꯕꯀꯣ ꯋꯥ ꯍꯥꯎꯗꯣ ꯍꯥꯏꯦ ꯅ ꯑꯩ
ꯑ ꯍꯥꯏꯕꯤꯌꯨ ꯍꯥꯏꯕꯤꯌꯨ
ꯁꯥꯇ꯭ꯔꯒꯤ ꯁꯥꯇ꯭ꯔ ꯍꯥꯏꯁꯤ ꯀꯩꯅꯣ ꯍꯥꯟꯅ ꯃꯁꯛ ꯇꯥꯛꯄ ꯑꯃ ꯆꯪꯏ ꯍꯥꯏꯖꯕ ꯑꯗꯒꯤ ꯁꯥꯇ꯭ꯔꯅ ꯀꯩ ꯀꯩ ꯊꯧꯗꯥꯡ ꯂꯧꯒꯅꯤ ꯐꯛꯀꯦꯅꯤ ꯑꯗꯨꯝ ꯈꯔ ꯇꯦꯟꯇꯪ ꯇꯦꯟꯇꯪꯅ ꯏꯕꯤꯕ ꯑꯗꯨꯝ ꯌꯥꯏꯑꯕꯀꯣ ꯑꯗꯨꯒ ꯍꯥꯏꯗꯤ ꯄꯦꯔ ꯄꯦꯔꯥ ꯑꯃ ꯏꯕꯤꯔꯒ ꯂꯣꯏꯔꯦ ꯑꯗꯨ ꯑꯗꯨꯒ ꯑꯅꯤꯁꯨꯕꯁꯤꯗ ꯑ ꯀꯌꯥꯠ ꯑꯅ ꯂꯩꯗꯣꯏꯅꯦꯕ ꯁꯝꯅ ꯍꯥꯏꯔꯕꯗ ꯕꯣꯗꯤ ꯀꯥꯏ ꯂꯩꯕꯗꯣ ꯑ ꯏꯪꯂꯤꯁꯇ ꯍꯥꯏꯔꯒꯅ ꯑꯍꯥꯟꯕꯩꯁꯦ ꯁꯤꯅ ꯏꯟꯇ꯭ꯔꯗ꯭ꯌꯨꯁꯟꯒ ꯍꯥꯏꯁ ꯍꯥꯏꯅꯕꯗꯣ ꯑꯗꯨꯝ ꯃꯅꯤꯄꯨꯔꯗꯕꯨꯗꯤ ꯋꯥꯍꯧꯗꯣ ꯍꯥꯏꯔꯦꯀꯣ ꯑꯗꯨꯒ ꯏꯪꯂꯤꯁꯇ ꯍꯥꯏꯔꯒꯅ ꯕꯣꯗꯤ ꯍꯦꯛꯀ ꯍꯥꯏꯅꯕꯗꯣ ꯑꯩꯈꯣꯏꯅ ꯊꯥꯏꯅ ꯑꯉꯥꯡ ꯑꯣꯏꯔꯤꯩ ꯗꯒ ꯇꯝꯃꯛꯄ ꯀꯥꯟꯗ ꯑꯗꯣ ꯑꯩꯈꯣꯏꯅ ꯑꯃꯨꯛ ꯀꯌꯥꯠꯀ ꯑꯃꯨꯛ ꯍꯥꯏꯅꯕꯅꯦꯕꯀꯣ ꯑꯩꯈꯣꯏꯒꯤ ꯃꯅꯤꯄꯨꯔ ꯂꯣꯟꯗꯒ ꯍꯥꯏꯔꯒꯅ ꯑꯁꯤꯗꯩꯁꯤꯗ ꯁꯥꯇ꯭ꯔꯁꯤꯡꯅ ꯊꯦꯡꯅꯔꯤꯕ ꯁꯃꯁ꯭ꯌꯥꯁꯤꯡ ꯑꯗꯒꯤ ꯃꯈꯣꯏꯒꯤ ꯑ ꯀꯦꯔꯦꯛꯇꯔꯁꯀꯤ ꯃꯇꯥꯡꯗ ꯕꯣꯗꯤꯁꯤꯗ ꯂꯣꯏ ꯅꯩꯅꯕ ꯌꯥꯔꯦꯗꯅ ꯑꯗꯨꯒ ꯑꯀꯣꯟꯕꯒꯤꯁꯤꯅ ꯋꯥꯔꯣꯏ ꯆꯤꯡꯍꯥꯏꯕꯅꯦꯕꯕꯥ ꯍꯥꯏꯗꯤ ꯀꯟꯀ꯭ꯂꯨꯖꯟ ꯀꯥꯏ ꯇꯧꯗꯅꯣ ꯑꯩ ꯏꯪꯂꯤꯁꯇ ꯁꯤꯗꯩꯁꯤꯗꯅ ꯑꯃꯨꯛ ꯑꯩꯈꯣꯏꯅ ꯁꯥꯇ꯭ꯔꯅ ꯀꯩ ꯀꯩ ꯇꯧꯔꯗꯤ ꯂꯝꯆꯠꯁꯦ ꯑꯐꯕ ꯑꯣꯏꯔꯛꯀꯅꯤ ꯑꯣꯔ ꯁꯤꯁꯤꯅ ꯀꯔꯤ ꯁꯦꯝꯗꯣꯛꯍꯟꯅꯤꯡꯕ ꯈꯣꯠꯄ ꯍꯥꯏꯗꯤ ꯃꯦꯁꯦꯁꯀ ꯂꯣꯏꯅꯅ ꯑꯗꯨꯝ ꯐꯖꯅ ꯑꯗꯨꯝ ꯏꯕ ꯌꯥꯔꯦ ꯍꯥꯏ ꯇꯔꯦ ꯑꯩꯅ ꯉꯁꯥꯏ ꯉꯁꯥꯏ ꯃꯃꯥꯡꯗ ꯄꯟꯖꯈꯤꯕ ꯋꯥꯍꯩ ꯁꯤꯗꯣ ꯄꯣꯏꯟ ꯄꯣꯏꯟ ꯈꯔ ꯈꯔ ꯈꯪꯒꯠꯄꯤꯔꯒ ꯑꯗꯨꯃꯥꯏꯅ ꯑꯗꯨꯝ ꯏꯕ ꯌꯥꯅꯤ
ꯑꯣ ꯑꯗꯨꯝ ꯍꯣꯏ ꯌꯥꯝ ꯅꯨꯡꯉꯥꯏꯔꯦ ꯇꯥꯑꯣ ꯁꯨꯃꯥꯏꯅ ꯇꯧꯒꯦ ꯑꯗꯣ ꯉꯁꯤꯒꯤꯗꯤ ꯆꯥꯛ ꯏꯁꯤꯡ ꯆꯥꯕꯤꯔꯔꯕ ꯀꯃꯥꯏꯅ ꯇꯧꯒꯦ
ꯆꯥꯛꯁꯤꯡꯁꯦ ꯎꯅꯗ꯭ꯔꯤ ꯀꯟꯅ ꯑꯗꯨꯝ ꯊꯣꯡꯉꯤ ꯍꯥꯏꯇꯥꯔꯦꯀꯣ
ꯑꯥ ꯀꯩ ꯃꯊꯦꯜ ꯆꯥꯕꯤꯗꯣ ꯉꯁꯤꯗꯤ ꯀꯩꯅꯣꯁꯨ ꯑꯣꯏꯔꯦ ꯁꯇꯔꯗꯦꯁꯨ ꯑꯣꯏꯔꯦ ꯉꯁꯤꯗꯤ
ꯉꯁꯤ ꯁꯇꯔꯗꯦꯁꯨ ꯑꯣꯏꯔꯦ ꯑꯗꯨꯝ ꯎꯝ ꯁꯦꯕꯣꯜ ꯊꯣꯡꯉꯧꯕ ꯑꯣꯏꯔ ꯃꯥꯜꯂꯦ ꯏꯇꯥꯎꯗꯤ ꯆꯥꯛ ꯆꯥꯕꯤꯔꯕ꯭ꯔꯣ
ꯑꯁ ꯆꯥꯗ꯭ꯔꯤꯗ ꯑꯩꯁꯨ ꯍꯣꯔꯦꯟ ꯉꯥꯛꯇꯪ ꯂꯩꯔꯒ ꯆꯥꯒꯦ ꯍꯣꯔꯦꯟꯁꯦ ꯕꯣꯜ ꯐꯥꯏꯅꯦꯜ ꯑꯃꯈꯛ ꯂꯩꯌꯦ
ꯑꯣ ꯅꯨꯡꯗꯥꯡ ꯃꯤꯠꯅꯥꯏ꯭ꯇꯇ ꯑꯣ ꯃꯤꯠꯅꯥꯏ꯭ꯇꯇ ꯑ ꯏꯚꯤꯅꯤꯡꯗ
ꯏꯕꯤꯅꯤꯡꯒꯤ ꯄꯨꯡ ꯃꯥꯄꯟ ꯃꯈꯥꯏ ꯁ꯭ꯋꯥꯏꯗ ꯑꯗꯨꯅ ꯑꯗꯥꯏꯗ ꯍꯦꯒ ꯆꯥ ꯍꯗꯔꯥ ꯑꯗꯨꯃꯥꯏꯅ ꯇꯧꯕ ꯑꯃ ꯇꯧꯔꯅꯤ ꯂ ꯏꯇꯥꯎ ꯊꯕꯛꯀꯨꯝꯕ ꯊꯕꯛꯇꯝ ꯆꯠꯂꯤꯕ ꯅꯠꯇ꯭ꯔꯣ ꯍꯥꯟꯅꯩꯗ ꯑꯗꯨꯝ
ꯑꯥꯎ ꯑꯗꯨꯝ ꯈꯔ ꯈꯔ ꯑꯗꯨꯝ ꯄꯥꯔꯠ ꯇꯥꯏꯝ ꯑꯣꯏꯅ ꯇꯧꯋꯦ ꯍꯥꯏꯇꯥꯔꯦ
ꯑꯣ ꯄꯩꯁꯥꯒ ꯌꯥꯝꯅ ꯄꯥꯏꯔꯦꯅ ꯇꯥꯏꯅ ꯏꯇꯥꯎꯁꯦ ꯊꯕꯛ ꯌꯥꯝ ꯑꯗꯨꯝ ꯑꯗꯨꯃꯥꯏꯅ ꯈꯔ ꯇꯧꯈꯤꯕꯗꯒꯤ
ꯀꯗꯥꯏꯗꯒꯤꯅꯣꯗ ꯑꯩ ꯑꯩꯈꯣꯏꯁꯨ ꯄꯩꯁꯥꯁꯦ ꯍꯥꯏꯗꯤ ꯐꯦꯃꯤꯂꯤ ꯐꯦꯃꯤꯂꯤꯒꯤ ꯄꯩꯁꯥ ꯄꯁꯦ ꯍꯦꯟꯅ ꯆꯪ ꯄꯩꯁꯥ ꯍꯦꯟꯅ ꯆꯪꯕ ꯍꯦꯟꯒꯠꯂꯛꯄꯒꯤ ꯃꯇꯨꯡ ꯏꯟꯅ ꯀꯩ ꯍꯥꯏꯅꯤ ꯄꯩꯁꯥꯁꯦ ꯇꯥꯜꯂꯤꯈꯩ ꯆꯠꯈꯤꯕꯅ ꯍꯦꯜꯂꯦ ꯑꯗꯨꯅ ꯑꯇꯣꯞꯄ ꯊꯕꯛꯀ ꯁꯨꯝ ꯊꯤꯔꯛꯏꯅꯦ ꯑꯩꯁꯨ ꯁꯨꯝ ꯌꯦꯡꯉꯤ
ꯉꯁ ꯑꯩꯁꯨ ꯑꯗꯨꯝ ꯄꯥꯔꯠ ꯇꯥꯏꯝꯁꯦ ꯈꯔꯒꯗꯤ ꯌꯦꯡꯕꯅꯦ ꯑꯗꯣ ꯑꯁ ꯈꯪꯗꯦ ꯊꯕꯛꯁꯦ ꯅꯨꯡꯉꯥꯏꯕꯁꯦ ꯀꯌꯥ ꯐꯪꯕ ꯑꯣꯏꯗꯦ ꯑꯗꯣ ꯌꯨꯝꯒꯤ ꯏꯃꯥ ꯕꯕꯥꯗꯤ ꯑꯗꯨꯝ ꯃꯁꯥ ꯍꯥꯟꯅꯩ ꯑꯗꯨꯃꯥꯏꯅ ꯑꯗꯨꯝ ꯂꯩꯔꯤ ꯃꯗꯨꯔ ꯀꯩꯝꯇ
ꯍꯣꯏ ꯀꯩꯝ ꯑꯍꯣꯡꯕꯕꯨꯗꯤ ꯗꯤ ꯂꯩꯇꯦ ꯍꯥꯃꯨ ꯍꯥꯃꯨ ꯑꯗꯨꯝ ꯂꯩ ꯍꯣꯏ ꯑꯍꯟ ꯑꯣꯏꯁꯤꯜꯂꯛꯑꯕꯅꯤꯅ ꯍꯛꯆꯥꯡꯗꯤ ꯈꯔ ꯈꯔ ꯅꯥꯁꯤꯜꯂꯛꯄ ꯈꯣꯠꯁꯤꯜꯂꯛꯄ ꯃꯔꯛ ꯃꯔꯛꯄꯨꯗꯤ ꯌꯥꯎꯏꯤꯀꯣ ꯃꯤꯑꯣꯏꯕꯁ ꯍꯥꯏꯁꯦ ꯍꯥ ꯑꯗꯣ ꯀꯥ ꯍꯦꯟꯅ ꯉꯥꯏ ꯑ
ꯍꯣꯏ ꯆꯥꯕ ꯊꯛꯄꯗꯨꯁꯨ ꯈꯔ ꯍꯥꯏꯗꯤ ꯌꯦꯡꯕꯤꯔꯣ ꯍꯥꯏꯇꯥꯔꯦ ꯍꯧꯖꯤ ꯑꯍꯟ ꯑꯣꯏꯁꯜꯂꯛꯑꯃꯤꯅ ꯃꯣꯏꯁꯦ ꯆꯥꯕ ꯊꯛ ꯊꯛꯄ ꯆꯦ ꯑꯗꯨꯟꯗ ꯀꯌꯥ ꯇꯔꯦ ꯍꯥꯏꯇꯥꯔꯦ
ꯌꯥ ꯍꯥꯏꯔꯗꯤ ꯆꯤꯟꯖꯥꯛꯇ ꯂꯣꯏꯅ ꯂꯩꯔꯦ ꯑꯩꯗ ꯑꯆꯧꯕꯅꯦ
ꯑꯗꯨ ꯃꯥꯏ ꯆꯤꯟꯖꯥꯛ ꯀꯌꯥ ꯃꯈꯥ ꯄꯣꯜꯂꯦ ꯍꯥꯏꯇꯥꯔꯦ ꯑꯃꯣꯝ ꯑꯗ
ꯃꯥꯅꯦ
ꯑꯗꯣ ꯀꯔꯤ ꯊꯕꯛꯀꯤꯁꯦ ꯊꯥꯗꯒꯨꯝꯕ ꯄꯩꯁꯥꯁꯦ ꯀꯌꯥꯃꯨꯛꯀꯗꯤ ꯇꯥꯡꯥꯟꯕ ꯉꯝꯒꯦ ꯄꯥꯔꯠ ꯇꯥꯏꯝꯗ
ꯄꯥꯔꯇꯥ ꯃ ꯍꯥꯏꯁꯦ ꯊꯥꯗꯒꯗꯤ ꯀꯥ ꯍꯦꯟꯅ ꯇꯥꯟꯕ ꯉꯝꯗꯦꯗ ꯍꯣꯏ ꯑꯩꯒꯤ ꯑꯩꯅ ꯍꯣꯠꯅꯖꯃꯟꯒꯤ ꯃꯇꯨꯡ ꯏꯟꯅꯕꯨꯗꯤ ꯇꯥꯟꯗꯣꯏꯅꯦꯕꯀꯣ ꯑꯗꯣ ꯊꯕꯛ ꯂꯩꯇꯕꯁ ꯁꯤꯅꯁꯨ ꯑꯌꯥꯝꯕꯅꯦ ꯄꯥꯔꯇꯥ ꯃ ꯑꯣꯏꯅ ꯄꯩꯁꯥ ꯀꯥ ꯍꯦꯟꯅ ꯇꯥꯡꯉꯝꯅꯤꯗ ꯐꯣꯔ ꯑꯗꯨꯃꯥꯏꯅ ꯐꯣꯔ ꯀꯦꯒꯨꯝꯕ ꯑꯗꯨꯃꯥꯏꯅ ꯇꯧ ꯇꯥꯕ ꯉꯝꯃꯝꯒꯗ꯭ꯔꯥ ꯍꯥꯏꯅ ꯈꯜꯂꯤ
ꯑꯁ ꯑꯧ ꯑꯗꯨ ꯑꯣꯏ ꯀꯩꯁꯨ ꯀꯥꯏꯗꯦ ꯀꯥꯏꯗꯤ ꯑꯗꯨꯝ ꯈꯔ ꯈꯔ ꯂꯥꯛꯏꯕꯅꯤꯅꯀꯣ ꯐ꯭ꯔꯤꯗ ꯂꯩꯇꯣꯏ ꯁꯔꯛꯄꯗꯤ ꯑꯗꯨꯝ ꯃꯅꯦ ꯃꯥꯅꯦ ꯇꯥꯑꯗꯨ ꯑꯥ ꯍꯥꯏꯕꯤꯌꯨ ꯍꯥꯏꯕꯤꯌꯨ
ꯍꯧꯖꯤꯛ ꯃꯇꯝꯗ ꯄꯩꯁꯥ ꯇꯥꯕꯕꯁꯤ ꯌꯥꯝ ꯋꯥꯔꯦ ꯍꯥꯏꯇꯥꯔꯦꯀꯣ ꯑꯗꯨꯅ ꯑꯣ ꯑꯣꯂ ꯃꯁꯤꯗ ꯀꯩꯀꯩ ꯊꯕꯛ ꯇꯧꯕ ꯌꯥꯕꯒꯦ ꯀꯥꯏꯅ ꯀꯣꯏꯊꯤꯈꯤꯕꯁꯤꯁꯨ ꯑꯋꯥꯕ ꯑꯃꯅꯤ
ꯃꯥꯏꯅꯦ ꯃꯥꯏꯅꯦ
ꯀꯩ ꯀꯩ ꯍꯥꯏꯅꯤꯡꯕ ꯂꯩꯔꯤꯒꯦ ꯏꯇꯥꯎꯅ ꯍꯪꯅꯤꯡꯕ ꯋꯥꯍꯪ ꯑꯗꯨꯝ ꯍꯪꯕꯤꯕ ꯌꯥꯅꯤ